ꯇꯥꯔꯕꯣ ꯎꯝ ꯇꯥꯔꯦ ꯈꯨꯍꯧ ꯑꯃ ꯍꯧꯋꯤꯉꯣ ꯑꯩꯁꯦ ꯑꯍꯥꯟꯕꯖꯦ ꯌꯥꯝ ꯍꯧꯋꯤꯅꯦ ꯎꯝ ꯅꯪꯒꯤꯖꯨ ꯍꯧꯕ꯭ꯔꯣ ꯍꯧꯋꯤ ꯍꯧꯋꯤ ꯎꯝ
ꯈꯣꯏ ꯆꯤꯡ ꯀꯥꯕꯤ ꯍꯧꯖꯤꯛ ꯈꯔ ꯈꯔ ꯀꯥ ꯍꯧꯔꯝꯅꯤꯅ ꯇꯣꯏꯅ ꯀꯥꯔꯅꯤ ꯈꯔ ꯈꯔ ꯀꯥꯏꯗꯅꯣ ꯅꯍꯥꯟ ꯆꯠꯂꯨꯏꯗꯣ
ꯅꯨꯡꯉꯥꯏꯕ꯭ꯔꯣ ꯀꯃꯥꯏ ꯇꯧꯒꯦ ꯋꯥꯥꯏ ꯋꯥꯗꯤ ꯋꯥꯏꯍꯦ
ꯃꯤꯌꯥ ꯆꯤꯡ ꯑꯦ ꯃꯤꯌꯥ ꯄꯨꯡ
ꯑꯩꯗꯤ ꯀꯥꯉꯝ ꯅꯤꯍꯦ
ꯈꯔ ꯃꯃꯥꯡ ꯌꯧꯗꯔꯤ ꯅꯛꯏꯉꯩꯗ ꯑꯃ ꯂꯩꯕ
ꯎꯝ
ꯅꯦꯝꯃꯦꯕ
ꯃꯤ ꯈꯪꯗꯝꯃꯦ ꯑꯗꯨ ꯄꯨꯂꯞ ꯀꯥꯟꯅꯍꯧꯋꯦ ꯃꯣꯏꯅꯒ ꯍꯥꯏꯔꯝꯃꯤ
ꯃꯣꯏꯅꯒ ꯍꯥꯏꯔꯝꯃꯤꯕꯅꯦ ꯁꯣꯝꯗ ꯀꯥꯗꯧꯅꯤ ꯍꯥꯏ ꯇꯨꯔ ꯂꯥꯎꯔꯝꯕꯅꯤ ꯅꯨꯡꯉꯥꯏꯔꯦ ꯀꯩꯀꯩ ꯄꯨꯔ ꯆꯠꯄ ꯀꯔꯤꯝ ꯄꯨꯗꯕꯤ ꯆꯠꯂꯦ ꯆꯥꯅ ꯊꯛꯅꯕ
ꯃꯣꯏꯇꯩꯩꯅ ꯄꯣꯔꯛ ꯑꯩꯈꯣꯏ ꯄꯨꯔꯛꯇꯦ
ꯃꯤꯗꯩ ꯆꯥꯔꯦ
ꯀꯥꯕꯗꯤ ꯅꯨꯡꯉꯥꯏ ꯅꯨꯡꯉꯥꯏ ꯋꯥꯡꯉꯁꯨ ꯀꯣ ꯎꯝ ꯃꯊꯛꯇꯨ ꯌꯧ ꯌꯧ ꯀꯥꯟꯗ ꯌꯦꯡ ꯀꯥꯟꯗ ꯑꯗꯨꯝ ꯀꯥꯎꯕꯒ ꯀꯩꯅꯣ ꯇꯧ ꯀꯥꯎꯔꯝꯃ ꯋꯥꯕꯒ
ꯑꯣꯗꯨꯅꯦ ꯃꯤ ꯌꯥꯝꯃꯦ
ꯃꯤ ꯃꯈꯩ ꯀꯥꯔ ꯃꯇꯦꯛ ꯑꯃ ꯀꯥꯔꯝꯃꯦ ꯑꯗꯨꯗꯩ ꯑꯁ ꯋꯥꯔꯦ ꯋꯥꯔꯦꯗ ꯀꯌꯥꯝ ꯄꯣꯊꯥꯅꯩ ꯈꯣꯏ ꯇꯥꯃꯣ ꯆꯠꯂꯨꯔꯤ ꯑꯗꯨꯏꯗꯣ ꯃꯃꯥꯡ ꯃꯃꯥꯡ ꯆꯍꯤꯗ ꯍꯣꯏ ꯅꯨꯃꯤꯗꯥꯡ ꯋꯥꯏꯔꯝ ꯑꯌꯨꯛ ꯉꯟꯇꯥ ꯑꯗꯨꯄꯥ ꯌꯥꯝ ꯂꯥꯛꯅꯩꯁꯦ ꯎꯝ ꯗꯨꯀꯥꯟ ꯊꯣꯛꯇ꯭ꯔꯕꯣ ꯊꯣꯛꯇꯦ ꯉꯁꯤꯗꯤ ꯀꯩꯒꯤ ꯊꯕꯛ ꯂꯩꯇꯕ ꯅꯣꯡ ꯅꯣꯡꯃ ꯇꯥꯁꯤꯜꯂꯛꯄꯩ ꯈꯣꯏꯅꯦ ꯉꯁꯥꯏ ꯉꯥꯛꯇꯨꯗ ꯅꯣꯡ ꯀꯟꯅ ꯇꯥꯏꯉꯣ
ꯎꯝ
ꯅꯨꯡꯁꯤꯠꯀ ꯌꯥꯎ ꯃꯥꯜꯂꯦ ꯑꯗꯨꯅꯤ ꯅꯣꯡ ꯁꯤꯁꯨ ꯀꯜꯂꯤꯅꯦ ꯀꯟꯅꯣ ꯃꯥꯜꯂꯨꯕ ꯃꯥꯕꯣꯛꯇꯤ ꯃꯈꯥ ꯂꯩꯍꯧꯕ꯭ꯔꯣ
ꯎꯝ
ꯎꯝ ꯀꯩ ꯃꯊꯦꯜ ꯆꯥꯔꯕ ꯉꯁꯤꯖꯦ
ꯍꯪꯕꯗ ꯀꯥꯟꯅꯗꯕ ꯍꯥꯡꯒꯥꯝ
ꯍꯥꯡꯒꯥꯝ ꯍꯧꯖꯤꯛꯄꯨ ꯍꯥꯡꯒꯥꯝ ꯂꯩꯔꯤꯕ꯭ꯔꯣ ꯇ ꯂꯩ ꯂꯩ ꯈꯥꯕꯨꯗꯤ ꯈꯔ ꯈꯥꯕꯁꯨ ꯌꯥꯎꯋꯦ ꯑꯩꯈꯣꯏꯕꯨꯗꯤ ꯈꯥꯗꯦ ꯉꯁꯤꯗꯤ ꯑꯗꯨ ꯀꯩ ꯃꯥꯊꯦꯝ ꯆꯥꯕ ꯍꯋꯥꯏ ꯊꯣꯡꯉꯦ ꯍꯋꯥꯏ ꯑꯩꯅ ꯊꯣꯡꯒꯥꯏ ꯀꯔꯝꯕ ꯍꯋꯥꯏꯅꯣ ꯍꯋꯥꯏ ꯃꯨꯁꯣꯔꯤꯒ ꯀꯥꯡꯇꯛꯀ ꯌꯥꯅꯔ ꯊꯣꯡꯉꯦ
ꯑ ꯃꯤꯛꯄꯨꯗꯤ ꯍꯥꯎꯕꯅꯤ
ꯍꯥꯎꯕꯅꯤ ꯍꯥꯎ ꯑ ꯂꯩꯇꯣꯞ ꯇ ꯀꯩꯀꯩ ꯌꯦꯡ ꯂꯩꯌꯥꯎꯕꯅꯤ ꯅꯣꯈꯥꯏ ꯅꯣꯈꯥꯏ ꯂꯩ ꯑꯗꯨꯒꯤꯔ ꯃꯤ ꯖꯤꯌꯦꯝꯖꯤ ꯌꯦꯡꯉꯤ ꯉꯩꯗꯥ
ꯎꯝ
ꯎꯝ ꯃꯣꯏ ꯀꯅꯥꯒꯤ ꯑꯗꯨꯗꯨꯕꫭ ꯀꯩꯕꯨ
ꯏꯟꯒꯤꯔꯒꯤꯔꯣ
ꯑꯟ
ꯏꯁꯩ ꯏꯁꯩ ꯃꯥꯈꫭꯟ ꯇꯥꯕ꯭ꯔꯣ ꯇꯗꯦ
ꯀꯟꯅ ꯌꯥꯎꯕ ꯑꯝ ꯊꯥꯒꯠ ꯂꯛꯄꯥ ꯑꯩꯅ ꯀꯥꯅꯩ ꯔꯨꯝꯅꫭ ꯗ
ꯌꯨꯝꯁꯥꯕꯝꯗ
ꯃꯃꯥꯡꯒꯤ ꯑꯦ ꯑꯥ ꯍꯨꯏꯔꯨ ꯑꯣꯏꯗꯣ
ꯍꯣꯏ ꯍꯣꯏ
ꯃꯣꯏꯗꯤ ꯌꯥꯝ ꯊꯨ ꯊꯨꯔꯝꯕꯩ ꯋꯥꯅꯤꯗ
ꯎꯝ
ꯎꯝ ꯁꯥꯕ ꯌꯥꯝ ꯊꯨꯏ ꯅꯣꯏ ꯀꯟꯗ ꯌꯅꯤꯡꯡ ꯆꯕ ꯌꯥꯎꯋꯤ ꯑꯩꯅꯦ ꯀꯥꯏꯗ ꯍꯧ ꯄꯨꯡ ꯀꯌꯥ ꯍꯜꯂꯛꯇꯣꯏꯕ ꯎ ꯎꯃ ꯍ ꯍꯥꯏꯁꯂꯅꯤ ꯑ ꯃꯅꯤ ꯔꯝꯕ ꯂꯔꯒꯦ ꯑꯣꯏꯔꯃ ꯀꯥꯏꯔꯣꯝ ꯆꯠꯇꯣꯏꯅꯣꯕ
ꯐꯅꯥ ꯂꯣꯡꯒ ꯂꯣ ꯎꯝ
ꯀꯅꯥ ꯀꯅꯥ ꯆꯠꯇꯣꯏꯕ ꯃꯤ ꯍ ꯍ ꯈꯣꯡꯒꯅꯤ ꯈꯣꯡꯅ ꯁꯂꯣꯏ ꯐꯥꯎꯔ ꯆ ꯇꯔꯣ ꯑꯩ ꯈꯪꯒ ꯑꯗꯨ ꯂꯝꯕꯤꯗꯨꯗꯤ ꯐꯥꯎ ꯆꯠꯇ꯭ꯔꯤ ꯎꯝ ꯈꯨꯟꯖꯦ ꯁꯦꯕꯒꯕꯒ ꯁꯤ ꯀꯔꯤ ꯍꯥꯏꯕ ꯍꯧꯖꯤꯛꯀꯤ ꯃꯐꯝꯗꯣ ꯐꯨꯅꯥꯂꯝ ꯀꯥꯏꯔꯣꯝ ꯆꯠꯇꯣꯏꯅꯣ ꯀꯣꯝ ꯂꯩꯒꯦ ꯃꯁ ꯔꯁꯦ
ꯑꯗꯒꯤ ꯊꯣꯡ ꯑꯅꯧꯕꯗꯣ
ꯑ ꯀ ꯐꯥꯎ ꯅꯁꯤ ꯆꯠ ꯃꯨꯛ ꯆꯠꯇ꯭ꯔꯤ ꯆꯠꯂꯨꯔꯁꯨ ꯌꯥꯝ ꯅꯨꯡꯁꯥ ꯆꯀꯥꯟꯗ ꯅꯣꯏ ꯆꯦꯟꯗꯣꯏꯔꯥ ꯈꯣꯡ ꯆꯠꯇꯣꯏꯔꯥ
ꯁꯤꯅ ꯈꯣꯏꯕ ꯇꯣꯅꯤꯗ
ꯇꯞꯖꯦꯟ ꯆꯦꯜꯂꯨ ꯌꯥꯗ꯭ꯔꯥ
ꯀꯩꯅꯗꯦ
ꯅꯣꯏꯕ ꯍꯟꯊꯅꯕ ꯆꯦꯜꯂꯨ ꯌꯥꯗ꯭ꯔꯣ
ꯎꯝ
ꯎ ꯆꯦꯂꯨ ꯆꯦꯂꯨ ꯅꯅꯤꯁꯤꯡ ꯀꯥꯕꯤꯔꯣꯑꯣ ꯅꯅꯤꯁꯤꯡ ꯍꯦꯛ ꯀꯥꯅꯕ ꯑ ꯀ ꯃ ꯄꯊꯥꯔꯦ ꯌꯥꯔ ꯍꯣꯏ ꯭ꯔ ꯇꯔ
ꯎꯟ ꯁꯠ
ꯆꯥꯛꯁꯥ ꯁꯗ ꯀꯩꯇꯣꯃꯤꯅꯤꯅꯦ
ꯍꯣꯊꯤ
ꯎꯝꯗ꯭ꯔꯤꯅ ꯉ ꯀꯩꯅꯣ ꯍ ꯂꯥꯑꯝꯕꯩ ꯅꯣꯏ ꯇꯥꯃ ꯍꯣꯏ ꯂꯥꯛꯑꯝꯕꯗꯣ
ꯇꯦ ꯑꯗꯨ ꯀꯩꯅꯣꯋꯅꯤꯗ
ꯃꯃꯥꯡꯗ ꯅꯣꯡꯃꯗꯗ ꯁꯦꯠꯊꯔꯨ ꯅꯨꯃꯤꯗꯥꯡꯗꯣ ꯀ ꯁꯔꯏꯅꯣ ꯌꯦꯟ ꯊꯣꯡꯕ ꯀꯥꯏꯗ ꯦ ꯍꯣꯏꯗ ꯎ ꯆ ꯏꯕꯥꯏꯁꯨ ꯈꯔ ꯈꯔ ꯆꯦꯜꯂꯗꯤ ꯐꯗ ꯋꯥ ꯃꯁꯥ ꯌꯥꯗ꯭ꯔꯤ ꯉ ꯇꯒ ꯍꯧꯒꯠꯂꯒ ꯍꯥꯏꯥꯏꯕ ꯌꯥꯗꯦꯅꯦ ꯃꯥꯁ ꯇꯜꯂꯤ ꯃꯈꯥ ꯌꯥꯝ ꯇꯜꯂꯤꯅꯦ ꯑꯩꯈꯣꯏꯅ ꯀꯩꯅꯣ ꯑꯆꯥꯄꯣꯠ ꯄꯤꯕꯒꯤ ꯑꯌꯨꯛꯟ ꯍꯞꯇꯥꯗ ꯊꯣꯛꯄꯗꯣ ꯄꯨꯡ ꯃꯔꯤ ꯃꯈꯥꯏ ꯑꯗꯨꯋꯥꯏꯗ ꯊꯣꯛꯑꯦꯕ ꯑꯆꯥꯄꯣꯠ ꯊꯥꯕꯒꯤ ꯑꯗꯨꯏ ꯗꯨꯀꯥꯟꯅꯦ ꯑ ꯊꯨꯃ ꯀꯥꯏꯗꯩꯃꯤ ꯑꯗꯣ ꯂꯥꯛꯏꯅꯦ ꯑꯗꯨꯒ ꯄꯨꯡ ꯃꯔꯤ ꯃꯈꯥꯏꯗ ꯌꯧꯔꯛꯑꯦꯣꯝꯗ ꯍꯣꯏ ꯅꯣꯡꯉꯥꯟꯕꯗꯣ ꯄꯨꯡ ꯃꯔꯤ ꯑꯍꯨꯝ ꯃꯈꯥꯏ ꯃꯔꯤ ꯑꯗꯨꯝ ꯉꯥꯜꯂ ꯃꯥꯜꯂꯦ ꯎꯝ ꯑꯍꯨꯝ ꯃꯈꯥꯏꯒꯤ ꯃꯅꯤ ꯇꯧꯅꯦꯕ ꯎ ꯀꯇꯪ ꯇꯧꯕꯁ ꯋꯥ ꯉꯥꯡꯈꯠꯈꯤꯕ ꯃ ꯑ ꯑꯗꯨ ꯔꯦꯀꯣꯔꯠ ꯐꯣꯏꯅ ꯇꯧꯋ ꯊꯥꯔꯛꯑꯦ ꯑꯩꯈꯣꯟꯅ ꯎ ꯑꯩꯅ ꯉꯥꯡꯕꯩ ꯃꯥꯁꯨ ꯌꯥꯎꯕ꯭ꯔꯣ ꯂꯕ ꯐꯣꯟ ꯇ꯭ꯔ
ꯀꯣꯜ ꯇꯧꯕ ꯅꯍꯥꯟ ꯅꯃ ꯇꯧꯁꯦ ꯍꯥꯏꯔꯝꯃꯦ
ꯑ ꯑꯩꯅ ꯃꯇꯥꯡ ꯐꯥꯛ ꯇꯕ ꯉꯍꯥꯛꯇꯪꯗ ꯇꯧꯁꯤꯒꯦ ꯍꯥꯏꯔꯦꯕꯀꯣ ꯊꯣꯛꯈꯤꯗꯃꯣ ꯃꯥꯖꯤ ꯀꯌꯥ ꯃꯨꯀ ꯀꯩꯅ ꯇꯧꯕ꯭ꯔꯖꯥꯅ ꯃꯥꯏ ꯃꯃꯥꯡꯒꯤ ꯍꯣꯏ ꯁꯔꯚ ꯇꯧꯋꯦ ꯍꯥꯏꯕ ꯀꯩꯅꯣ ꯍꯥꯏꯕꯅꯦ ꯎꯝ ꯑꯗꯨ ꯂꯨꯄꯥ ꯂꯤꯁꯤꯡ ꯑꯃꯒ ꯆꯍꯨꯝꯔ ꯆꯝꯃꯔꯤꯔ ꯐꯪꯉꯤ ꯑꯣ ꯑꯩꯈꯣꯏ ꯍꯧꯖꯤꯛ ꯁꯤꯒꯤ ꯁꯥꯟꯅꯩꯁꯤꯅ ꯐꯦꯁ ꯇꯨ ꯅꯠꯇ꯭ꯔꯣ ꯑꯗꯨꯒ ꯑꯃꯨꯛ ꯑꯃꯨꯛ ꯏꯕꯩꯗꯨꯅ ꯑꯃꯨꯛ ꯃꯊꯪ ꯑꯣꯏꯗꯣꯏꯕ ꯑꯗꯨꯝ ꯂꯦꯞꯇꯕꯤ ꯑꯗꯨꯝ ꯂꯥꯛꯇꯩ ꯆꯂꯣ ꯃꯣꯏꯁꯦ ꯑꯌꯥꯝꯕ ꯑꯗꯨꯝ ꯂꯥꯛꯇꯤ ꯂꯥꯛꯀꯨꯝ ꯇꯧꯑꯦ ꯃꯣꯏꯁꯦ ꯑ ꯖꯦꯔꯣ ꯖꯦꯔꯣ ꯑꯗꯨꯝ ꯂꯩꯔꯤꯕ꯭ꯔꯣ ꯀꯩꯅꯣ ꯌꯦꯡꯐꯝꯗꯣ
ꯈꯪꯗꯦꯗꯣ ꯑꯗꯨꯏꯁꯨ ꯃꯣꯏꯅ ꯑꯗꯨꯝ ꯄꯤꯔꯛꯀꯅꯤꯗ
ꯑꯗꯨꯏ ꯍꯧꯖꯤꯛ ꯍꯧꯖꯤꯛ ꯁꯥꯟꯅꯕꯗꯣ ꯀꯌꯥ ꯆꯪ ꯉꯤꯅ ꯈꯪ ꯈꯪꯉꯔꯣꯏꯕ ꯌꯥꯔꯦ ꯀꯩꯅꯣ ꯅꯣꯏꯗꯤ ꯌꯥꯝ ꯌꯥꯝ ꯈꯪꯉꯤꯅꯦ ꯑꯩ ꯌꯥꯝ ꯌꯥꯝ ꯐꯪꯗꯦ ꯌꯥꯅꯤꯡꯗꯦ ꯑꯝ ꯑꯩ ꯈꯪꯗꯦꯀꯣ ꯃꯇꯦꯛ ꯃꯇꯦꯛ ꯊꯥꯕꯩꯗꯤ ꯈꯪꯗꯦꯅ ꯉꯔꯥꯡ ꯁꯤꯛꯁꯇꯤ ꯈꯛꯇ ꯆꯪꯕꯗꯨꯗ ꯑꯩ ꯕꯤꯠ ꯂꯩꯇꯗꯅꯕ ꯑꯃꯨꯛꯐꯥꯎ ꯆꯪꯗ꯭ꯔꯤ ꯉꯁꯤ ꯖꯤ
ꯎꯝ ꯑꯩ
ꯎꯝ ꯌꯥꯝ ꯌꯥꯡꯈꯩꯗꯅꯤꯅ ꯎꯝ ꯑ ꯉꯁꯤ ꯆꯪꯉꯒ ꯂꯩ ꯌꯦꯡꯉꯣꯒ
ꯑꯩ ꯌꯥꯝ ꯐꯔꯤ
ꯏꯆꯟꯒꯤꯗꯤ ꯆꯥꯝꯃꯒ ꯍꯨꯝꯐꯨ ꯃꯥꯄꯟ ꯆꯪꯉꯝꯃꯤ ꯀꯔꯤꯒꯤꯅꯣ ꯈꯪꯗꯦ ꯋꯥꯔꯤ ꯁꯥꯟꯅꯕꯩꯗꯨꯁꯨ ꯅꯠꯇꯕ ꯑꯗꯨꯏꯗꯨꯅ ꯃꯃꯥꯡꯗ ꯆꯪꯉꯛꯈ꯭ꯔ ꯃꯥꯜꯂꯦ ꯑꯗꯨꯒꯤ ꯃꯇꯨꯡꯗ ꯎꯝ ꯑꯩꯌꯥꯝ ꯁꯥꯎꯅꯤꯡꯉꯤꯗ ꯑꯩ ꯋꯥ ꯑꯃꯇ ꯉꯥꯡꯅꯤꯡꯗꯦ ꯆꯥꯝꯃ ꯆꯥꯝꯃꯒ ꯀꯨꯟꯊ꯭ꯔꯥ ꯃꯥꯊꯣꯏ ꯍꯥꯏꯕ꯭ꯔꯥ ꯑꯗꯨ ꯈꯛꯇ ꯏꯔꯤꯌꯦ
ꯎꯝ
ꯑꯗꯨꯕ ꯑꯗꯣ ꯃꯥꯜꯂꯦ ꯌꯥꯝ ꯍꯦꯟꯒ꯭ꯔꯕ
ꯑꯩ ꯃꯊꯪ ꯃꯊꯪ ꯌꯥꯝꯖꯅꯤꯡ ꯌꯥꯝ ꯁꯥꯎꯅꯤꯡꯉꯦ ꯑꯌꯥꯝꯕ ꯑꯩꯁꯤꯅꯦ ꯈ꯭ꯋꯥꯏ ꯌꯥꯝꯗꯅ ꯂꯥꯛꯏꯕ ꯌꯥꯏ ꯌꯥꯏ ꯂꯥꯜꯂꯁꯨ ꯑꯗꯨ ꯌꯥꯝ ꯑꯗꯨ ꯌꯥꯝ ꯇꯧꯕꯗꯣ ꯀꯃꯥꯏꯅ ꯃꯌꯥꯝ ꯂꯥꯟꯗꯣꯏꯅꯣꯕ ꯁꯤꯗꯤ ꯍꯦꯟꯒꯠꯂꯝꯗ꯭ꯔꯣ ꯄꯩꯁꯥ ꯍꯦꯟꯒꯠꯂꯝ ꯈꯪꯗꯦ ꯑꯩ ꯉꯁꯤ ꯌꯦꯡꯗ꯭ꯔꯤ ꯑ ꯊꯝꯃꯒꯦ ꯎꯝ
ꯊꯝꯃꯣ